ꯍꯜꯂꯣ
ꯑꯥ ꯀꯩꯗꯧꯔꯤꯅꯣ
ꯐꯣꯟ ꯌꯦꯡ ꯂꯝꯕꯅꯦ ꯅꯪꯗꯤ
ꯑ ꯑꯩꯈꯣꯏꯁꯨ ꯂꯥꯏꯔꯤꯛ ꯄꯥꯔꯝꯃꯦ ꯍꯧꯖꯤꯛ ꯕ꯭ꯔꯦꯛ ꯂꯧꯋꯦ
ꯌꯥꯝ ꯐꯩꯅꯦ
ꯑꯧ
ꯅꯣꯛꯑꯦ ꯅꯣꯛꯑꯦ
ꯅꯣꯛꯇ꯭ꯔꯗꯤ ꯀꯩꯅꯣ
ꯆꯥꯛꯈ꯭ꯔꯦꯗ ꯃꯤꯗꯤ ꯅꯣꯛꯄꯒ ꯐꯪꯉꯦ ꯀꯣ ꯑꯩꯈꯣꯏꯗꯤ ꯅꯣꯛꯄꯒ ꯐꯪꯖꯗ꯭ꯔꯦ
ꯏꯁ ꯀꯔꯤꯒꯤꯅꯣ
ꯈꯪꯗꯦ ꯁꯥꯎꯍꯜ ꯂꯩꯔꯦ ꯃꯤꯅ ꯏꯃꯥꯅꯕ ꯈꯣꯏꯅ
ꯀꯩꯒꯤ
ꯒꯌ꯭ꯥꯟ ꯇꯥꯗꯦꯗꯥ
ꯑ
ꯃꯣꯏꯗꯤ ꯃꯤꯡꯒꯜꯅꯦꯅ
ꯏꯁ
ꯑꯩꯉꯣꯟꯗ ꯁꯥꯎꯍꯜ ꯂꯩꯔꯦ ꯑꯗꯨꯒꯤ ꯑꯩ ꯕꯤꯠ ꯌꯥꯎꯗ꯭ꯔꯕ ꯑꯗꯨꯏ ꯅꯪꯉꯣꯟꯗ ꯀꯣꯜ ꯇꯧꯔꯛꯏꯁꯤꯗꯤ ꯉꯥꯏꯍꯥꯛ ꯄꯣꯊꯥꯁꯤꯔꯥꯅ ꯅꯪ ꯀꯣꯜ ꯇꯧꯔꯝꯃꯤꯅꯤꯅꯦ
ꯐꯔꯤ ꯂꯩꯕꯒꯤꯅꯦ ꯀꯩꯅꯣ
ꯐꯔꯤ ꯂꯩꯕꯒꯤꯒ ꯅꯪꯒ ꯋꯥꯔꯤ ꯁꯥꯕ ꯁꯥꯅꯤꯡꯕꯒꯤꯒ ꯀꯣꯜ ꯇꯧꯔꯛꯏꯅꯦ
ꯎꯝ ꯆꯥꯛ ꯆꯥꯔꯕꯣ ꯂꯩ ꯋꯥꯏꯗ ꯂꯥꯏꯔꯤꯛ ꯄꯥꯕ ꯇꯣꯛꯑꯒ ꯕ꯭ꯔꯦꯛ ꯂꯧꯋꯦꯕ
ꯑꯣ ꯑꯣ ꯆꯥꯛ ꯆꯥꯔꯦ ꯑꯩꯈꯣꯏꯁꯨ
ꯑꯧ ꯀꯩ ꯑꯦꯟꯁꯥꯡ ꯆꯥꯔꯒꯦ
ꯉꯁꯤꯁꯦ ꯎꯝ ꯀꯔꯤꯁꯤꯦ ꯀꯔꯤ ꯃꯅꯥꯔꯥ ꯈꯪꯗꯦ ꯑꯃ ꯄꯥꯟ ꯃꯅꯥꯔꯥ ꯈꯪꯗꯦ ꯑꯩꯁꯨ ꯊꯣꯡꯕꯤꯌꯦ ꯑꯗꯨ ꯆꯥꯏ ꯎꯝ ꯅꯣꯏꯗꯤ ꯆꯥꯛ ꯆꯥꯔꯕꯣ
ꯑ ꯆꯥ ꯆꯥꯗ꯭ꯔꯤ
ꯀꯔꯤ ꯌꯦꯟꯁꯥꯡ ꯆꯥ ꯆꯥꯗꯣꯏꯕ
ꯈꯪꯗꯦ ꯍꯋꯥꯏ ꯊꯣꯡꯕ ꯃꯥꯜꯂꯦ
ꯎꯝ ꯍꯣꯁꯇꯦꯜ ꯔꯣ
ꯑꯥꯎ
ꯅꯨꯡꯁꯤꯈ꯭ꯔꯦꯗ ꯍꯣꯁꯇꯦꯜꯗ ꯂꯩꯕꯤꯕꯁꯤꯡꯁꯦ ꯎꯝ ꯑꯍꯥꯎꯕꯒꯥ ꯄꯤꯖꯗꯦ ꯑꯍꯥꯎꯕ ꯊꯣꯡꯕꯤꯔꯛꯂꯒ ꯂꯣꯏꯔꯦ ꯀꯩꯅꯣ ꯀꯗꯥꯏꯗꯅꯣ
ꯍꯥ ꯍꯥꯏꯔꯛꯀꯦ
ꯍꯥꯏꯔꯛꯑꯣ ꯊꯣꯡꯕꯤꯗꯣꯏꯅꯦ ꯀ꯭ꯔꯤ ꯑꯦꯟꯁꯥꯡ ꯆꯥꯏꯅꯤꯅꯣ
ꯍꯥ ꯍꯣꯁꯇꯦꯜꯗꯗꯤ ꯑꯍꯥꯎꯕ ꯍꯥꯏꯔꯁꯨ ꯍꯥꯎꯇꯦ ꯀꯩꯅꯣ
ꯃꯔꯣꯛ ꯑꯆꯥꯔ ꯊꯤꯟꯕꯤꯔ ꯂꯣꯏꯔꯦ ꯀꯩꯅꯣ
ꯍꯥ ꯍꯥ ꯍꯣꯏ ꯀꯠꯇꯧꯔꯤꯕ ꯍꯧꯖꯤꯛ
ꯍꯥꯥ
ꯀꯩ ꯇꯧꯗꯣꯏꯅꯣ ꯍꯧꯖꯤꯛ
ꯍꯧꯖꯤꯛ ꯅꯪꯒ ꯋꯥꯔꯤ ꯁꯥꯏꯁꯤꯗꯤ ꯅꯪ ꯁꯅꯤ ꯆ ꯁꯥꯕ ꯂꯣꯏꯔꯗꯤ ꯕꯣꯛ ꯌꯦꯡꯉꯅꯤ ꯕꯣ
ꯑꯣꯏꯟ ꯏꯟ ꯊꯔꯇꯤꯗ ꯅꯠꯇ꯭ꯔꯣ
ꯑꯥ ꯅꯥꯏꯟ ꯊꯥꯔꯇꯤꯒꯤꯗꯣ ꯕꯣꯜ ꯌꯦꯡꯉꯅꯤ ꯑꯗꯨ ꯌꯦꯡꯂ ꯂꯨꯔꯒꯗꯤ ꯇꯨꯝꯃꯅꯤ ꯅꯪꯗꯤ ꯌꯦ
ꯀꯅꯥ ꯁꯞꯄꯣꯔꯠ ꯇꯧꯔꯤꯅꯣ ꯍꯥ
ꯌꯦ ꯌꯦꯡꯒꯗ꯭ꯔꯣ ꯅꯣꯏꯗꯤ
ꯌꯦꯡꯉꯣꯏ ꯑꯩꯈꯣꯏꯗꯤ
ꯑꯣ ꯑꯥꯔꯖꯦꯟꯇꯤꯅꯥ ꯁꯞꯄꯣꯔꯠ ꯇꯧ ꯇꯥꯔꯦ
ꯎꯝ ꯑꯗꯨꯖꯁꯨ ꯐꯔꯦ
ꯎꯝ ꯎ ꯈꯪꯗꯦ ꯉꯝꯒꯗ꯭ꯔꯥ ꯉꯝꯃꯣꯏꯗ꯭ꯔꯥ ꯑꯣꯄꯣꯅꯦꯟ ꯇꯤꯝꯁꯨ ꯀꯟꯗꯤ ꯀꯟꯕꯅꯦ ꯉꯁꯤꯁꯦ ꯏꯖꯤꯞꯁꯦ
ꯑꯣ ꯇꯧꯕ꯭ꯔ ꯑꯣꯏꯕ꯭ꯔꯣ
ꯍꯣꯏ ꯁꯂꯥ ꯁꯂꯥꯈꯣꯏ ꯃꯤ ꯍꯩꯕꯅꯤ ꯀꯩꯅꯣ ꯏꯖꯤꯞꯇ ꯀꯦꯞꯇꯦꯟ ꯅꯨꯄꯥ ꯁꯥꯂꯥꯗꯣ ꯍꯩꯕꯅꯦꯕꯕꯣ
ꯆ ꯈꯪꯗꯦꯈꯣꯏꯗꯦ
ꯑꯣ ꯃꯣꯍꯥꯃꯠꯅꯤ ꯃꯥ ꯄꯥꯒꯟ ꯃꯨꯁꯂꯤꯝꯅꯤ
ꯑꯥ
ꯑ
ꯑꯥꯔꯖꯦꯟꯇꯤꯅꯥꯅ ꯉꯃꯗꯤ ꯐꯗꯕ
ꯑ ꯑꯥꯔꯖꯦꯟꯇꯤꯅꯥ ꯉꯝꯃꯗꯤ ꯐꯔꯅꯤꯅꯦ ꯃꯥ ꯉꯁꯤ ꯉꯝꯃꯗꯤ ꯀ꯭ꯋꯥꯇꯔ ꯆꯪꯉꯅꯤ ꯁꯤꯃꯤ ꯁꯤꯃꯤ ꯅꯤ ꯕ ꯁꯤꯃꯤ ꯆꯪꯉꯅꯤ
ꯑꯥ
ꯎꯝ ꯑꯗꯨꯒ ꯐ꯭ꯔꯥꯟꯁ ꯈꯔ ꯅꯣꯔꯋꯦꯒꯔ ꯑꯁ ꯊꯦꯡꯅꯈꯤꯅꯤꯅꯦ ꯃꯣꯏꯗꯣ
ꯑ ꯐ꯭ꯔꯥꯟꯁꯀ ꯅꯧꯋꯦ ꯅꯠꯇ꯭ꯔꯣ
ꯐ꯭ꯔꯥꯟꯁꯀ ꯅꯣꯔꯋꯦꯒ ꯑꯃꯨꯛ ꯁꯥꯟꯅꯔꯅꯤ
ꯑꯥ
ꯐ꯭ꯔꯥꯏꯗꯦꯗ ꯁꯥꯟꯅꯗꯣꯏꯕ ꯅꯠꯇ꯭ꯔꯣꯕ
ꯑꯥ ꯗꯦꯠꯇꯣ ꯌꯦꯡꯍꯧꯗ꯭ꯔꯦ ꯑꯩ ꯃꯣꯏꯒꯤꯗꯣ ꯁꯅꯗꯤ ꯁꯥꯟꯅꯔꯅꯤ ꯃꯣꯏ ꯌꯦꯃꯅ ꯃꯥꯣꯅꯦ
ꯑꯥ
ꯑꯁ ꯐꯥꯏꯅꯦꯜꯗ ꯍꯦꯟꯅ ꯅꯨꯡꯉꯥꯏꯗꯣꯏꯅꯦ ꯑꯗꯨꯗꯗꯤ ꯅꯣꯔꯋꯦ ꯅꯣꯔꯋꯦ ꯁꯞꯄꯣꯔꯠ ꯇꯧꯒꯅꯤ ꯍꯟꯗꯛꯇꯤ
ꯑꯥ
ꯃꯤ ꯍꯜꯍꯟ ꯍꯜꯍꯟ ꯁꯞꯄꯣꯔꯠ ꯇꯧꯔꯅꯦ ꯀꯩꯅꯣ
ꯐꯔꯦ ꯆꯣꯏꯁꯦ
ꯎꯝ ꯅꯪꯗꯤ
ꯈꯪꯗꯦꯗ ꯑꯩꯈꯣꯏꯗꯤ ꯉꯝꯕ ꯃꯤꯕꯨ ꯁꯞꯄꯣꯔꯠ ꯇꯧꯅꯤ
ꯉꯝꯗꯝꯃꯦ ꯃꯤꯗꯤ ꯇꯧꯗꯦꯕ ꯍꯥ
ꯑꯗꯨ ꯉꯝꯗꯕ ꯃꯤꯗꯤ ꯉꯝꯗ꯭ꯔꯦꯅ ꯉꯝꯕ ꯃꯤꯕꯨ ꯇꯧꯕ ꯍꯠ ꯐꯠꯇ꯭ꯔꯣꯅꯦ?
ꯁꯞ ꯗꯨꯅꯗꯤ ꯐꯩꯌꯦ ꯑꯗꯨꯅ ꯁꯝꯃꯦ꯫
ꯅꯥꯈꯣꯟ ꯇꯥꯗꯕ ꯀꯨꯏꯕꯒꯤꯔꯥ ꯈꯪꯗꯦ ꯌꯥꯝ ꯊꯤꯌꯦꯀꯣ
ꯑꯩꯉꯣꯟꯗ ꯍꯥꯏꯔꯤꯔꯗ
ꯅꯪꯉꯣꯟꯗ ꯍꯥꯏꯅꯦ ꯉꯔꯥꯡ ꯁꯅꯥꯕꯗꯤ ꯐꯖꯗꯥꯏ꯫
ꯁꯥꯟꯅꯅꯤꯡꯗ꯭ꯔꯦꯗꯤ ꯇꯣꯛꯑꯣ꯫
ꯑꯦ ꯉꯔꯥꯡꯁꯅꯥꯏ ꯗꯨꯗꯤ
ꯃꯈꯣꯟ ꯊꯤ ꯍꯥꯏꯗꯤ ꯀꯅꯥꯅ ꯋꯥꯔꯤ ꯁꯥꯟꯅꯅꯤꯡꯒꯗ꯭ꯔꯅꯦ꯫
ꯊꯤ ꯍꯥꯏꯕ ꯅꯠꯇꯦꯗ꯫ ꯊꯤꯖꯤꯜꯂꯑꯦ ꯍꯥꯏꯕꯅꯦꯗ ꯊꯤꯖꯤꯜꯂꯦ ꯍꯥꯏꯕ
ꯑꯗꯨꯁꯨ ꯆꯞꯃꯥꯅꯩꯅ ꯃꯤꯅꯤꯡꯗꯤ ꯃꯅꯩ ꯃꯅꯩ
ꯑꯣꯏ ꯐꯖꯕꯒ ꯊꯤꯕꯒ ꯑ ꯌ ꯊꯤꯖꯤꯟꯕꯒ ꯃꯥꯟꯅꯗꯦ
ꯃꯤꯅ ꯈꯟꯕꯗꯤꯗꯤ ꯁꯤ ꯃꯤꯅꯤꯡꯗ ꯈꯟꯈ꯭ꯔꯦꯅ꯫
ꯑꯗꯨ ꯅꯪꯗꯤ ꯈꯜꯂꯨꯅꯨ ꯅꯪ ꯅꯪꯗꯤ ꯈꯜꯂꯨꯔꯅꯨ ꯑꯗꯨꯗꯤ꯫ ꯑꯦꯌꯥ ꯈꯟꯈ꯭ꯔꯦꯅꯦ ꯐꯖꯩꯗ ꯐꯖꯩꯗ ꯃꯁꯛꯁꯨ ꯐꯖꯔꯝꯒꯗꯃ ꯃꯥꯜꯂꯦꯀꯣ
ꯐꯖꯩ ꯐꯖꯩ ꯂꯣꯏ ꯐꯖꯩ
ꯈꯪꯗꯕꯒꯤꯅꯤ ꯅꯣꯏꯅ ꯃꯤꯕꯨ ꯊꯤꯌꯦ ꯍꯥꯏꯗꯂꯩꯑꯦ
ꯌꯥꯝ ꯐꯖꯕꯗ ꯃꯥꯜꯂꯦ ꯍꯣꯏ ꯑꯗꯨꯝ ꯃꯨꯛ ꯃꯤꯌ ꯃꯤꯅ ꯍꯥꯏꯔꯤꯅꯦ ꯃꯈꯣꯟ ꯐꯖꯕꯁꯤꯡꯁꯦ
ꯑꯥ
ꯃꯁꯛꯇꯤ ꯊꯤꯌꯦꯌꯦ ꯑꯗꯨꯒ ꯃꯈꯣꯟ ꯐꯖꯕ ꯑ ꯊꯤꯕ ꯑ ꯊꯤꯕꯁꯤꯡꯁꯦ ꯐꯖꯩꯌꯦꯌꯦ
ꯏꯁ ꯑꯩꯈꯣꯏꯗꯤ ꯑꯅꯤꯃꯛ ꯐꯖꯕꯅꯦ
ꯑꯅꯤꯃꯛ ꯐꯖ ꯑꯍ ꯑꯅꯤꯃꯛ ꯐꯖꯕꯅꯦ ꯑꯅꯤꯃꯛ ꯐꯖꯔꯗꯤ ꯌꯥꯝ ꯐꯩ ꯀꯩꯅꯣ
ꯑꯁ ꯉꯁꯤ ꯃꯔꯣꯛ ꯈꯔ ꯆꯥꯔꯨꯕꯒꯤ ꯄꯨꯛ ꯅꯥꯕꯅ ꯂꯩꯕ ꯌꯥꯗ꯭ꯔꯦ
ꯀꯩꯒꯤ ꯆꯥꯔꯨꯕ
ꯃꯔꯣꯛ ꯑꯁ ꯑ ꯑꯃꯅꯦ ꯆꯥꯛ ꯆꯥꯕꯗꯣ ꯑꯥꯝ ꯅꯥꯄꯤ ꯉꯥꯛꯇ ꯑꯣꯏꯕꯒꯤ ꯆꯥꯕ ꯌꯥꯗꯕꯩ ꯃꯔꯣꯛ ꯆꯥꯁꯤꯜꯂꯨꯔꯕ
ꯑꯁ
ꯄꯨꯛ ꯐꯖꯟ ꯅꯥꯔꯦ
ꯑ ꯈꯔ ꯅꯥꯁꯅꯣ
ꯍꯝ ꯅꯥꯕ ꯌꯥꯗ꯭ꯔꯦꯅꯦ ꯅꯥꯔꯗꯤ ꯑꯩ ꯅꯥꯔꯗꯤ ꯌꯥꯗ꯭ꯔꯦ
ꯃꯤꯕꯨ ꯊꯤ ꯍꯥꯏꯖꯤꯜꯂꯕꯗꯨ ꯈꯔ ꯅꯥꯁꯅꯨ
ꯑꯣ ꯍꯦꯟꯅ ꯅꯥ ꯃꯥꯜꯂꯦ ꯌꯥꯗ꯭ꯔꯦ
ꯑ ꯐꯔꯦ ꯑꯗꯨꯅ ꯏꯁꯣꯔꯅꯁꯨ ꯌꯥꯗꯕ ꯃꯥꯜꯂꯦ
ꯑꯁ ꯏꯁꯣꯔꯗꯤ ꯌꯥꯝ ꯌꯥꯕꯅꯦꯍꯦ ꯃꯤ ꯏꯁꯣꯔꯗꯤ ꯌꯥꯝ ꯆꯪꯖꯕꯅꯦ ꯋꯥꯈꯟ
ꯎꯝ ꯎꯝ
ꯃꯥꯅꯤꯅꯦ ꯎꯝ
ꯅꯣꯏꯗꯤ ꯄꯨꯡ ꯀꯌꯥꯗꯩ ꯆꯥꯕ꯭ꯔꯣ ꯍꯣꯁꯇꯦꯜꯗ ꯆ
ꯄꯪꯆꯥ ꯆꯥꯕ ꯌꯥꯏꯗ ꯑꯩꯈꯣꯏꯅ ꯆꯥꯗ꯭ꯔꯤꯕꯒꯤꯅꯦ
ꯑꯣ ꯑꯗꯨꯝ ꯊꯣꯡꯕꯗꯤꯊꯣꯝ ꯊꯣꯝꯕꯤꯅꯦꯕꯀꯣ ꯉꯟꯇꯥ ꯉꯟꯇꯥ ꯑꯣ ꯃꯇꯝ ꯆꯥꯝꯅ ꯐꯕꯅꯦꯗ ꯄꯨꯡ ꯅꯤꯄꯥꯥꯟ ꯃꯈꯥꯏ ꯅꯤꯄꯥꯟ ꯇꯥꯗ꯭ꯔꯤꯀꯥꯟꯗ ꯆꯥꯕꯅ ꯐꯠꯇ꯭ꯔꯣ
ꯆꯥꯔꯣꯏꯅ ꯈꯜꯂꯤꯅꯦ ꯉꯁꯥꯏ ꯂꯟꯁ ꯍꯦꯕꯤ ꯂꯟꯁ ꯆꯥꯈꯔꯦ
ꯀꯅꯥ ꯀꯅꯥ ꯂꯩ
ꯏꯥꯟꯕꯥꯒ ꯂꯩꯦ ꯏꯃꯝꯕꯁꯨ ꯐꯣꯟ ꯌꯦꯡ ꯂꯩꯑꯦ ꯏꯅꯥꯛꯇ
ꯎꯝ
ꯅꯪꯗꯤ ꯅꯥꯊꯟꯗꯔꯣ ꯅꯃꯥꯟ ꯂꯝꯕꯤ ꯁꯤꯡꯗꯔꯣ
ꯏꯃꯥꯟꯕꯤꯈꯣꯏ ꯂꯩ
ꯑꯣ ꯅꯣꯏ ꯅꯣꯏꯁꯨ ꯌꯥꯝ ꯅꯨꯡꯉꯥꯏꯔꯝꯝꯕꯅꯤ ꯀꯩꯅꯣ ꯃꯤ ꯅꯃꯗ ꯃꯤ ꯃ ꯌꯥꯝ ꯄꯨꯜꯂꯒ
ꯅꯨꯡꯉꯥꯏ
ꯎꯝ ꯎꯝ ꯑꯣ
ꯆꯥꯛꯅ ꯍꯥꯎꯗꯕ ꯈꯛꯇꯅꯦ
ꯆꯥꯛ ꯁꯨꯄꯔ ꯐꯥꯏꯟ ꯄꯤꯖꯩꯌꯦ
ꯑꯥ ꯁꯨꯄꯔ ꯐꯥꯏꯟ ꯅꯠꯇ꯭ꯔꯗꯤ ꯀꯩ ꯄꯤꯗꯣꯏꯅꯣ
ꯑꯣ ꯑꯩ ꯑꯩ ꯉꯥꯡꯅꯒꯦ ꯅꯣꯏ ꯅꯣꯏ ꯃꯦꯅꯦꯖꯔꯗꯨꯒ ꯀꯔꯤꯒꯤ ꯁꯨꯄꯔ ꯐꯥꯏꯟ ꯄꯤꯕ꯭ꯔꯥ ꯁꯛ ꯁꯛ ꯐꯖꯕꯁꯤꯡ ꯁꯛ ꯐꯖꯕꯁꯤꯡꯒꯤ ꯍꯥꯏꯕꯤꯒꯦ ꯑꯗꯣ ꯎꯝ ꯍꯣꯔꯦꯟ ꯅꯨꯡꯗꯥꯡꯗ ꯊꯤ ꯉꯥꯡꯕꯤꯒꯦꯀꯣ
ꯍꯥꯏꯕꯤꯌꯨ ꯍꯣꯏ
ꯑ
ꯆꯥꯛ ꯑꯍꯥꯎꯕ ꯆꯥꯗꯕꯒꯤ ꯑꯣ ꯈꯨꯟꯁꯤꯁꯦ ꯈꯔ ꯊꯤꯕ ꯍꯧꯔꯦ ꯍꯥꯏꯌꯣ
ꯑꯣ ꯍꯥꯏꯒ
ꯎꯁꯤꯠꯇ ꯒꯤꯇꯥ ꯏꯗ
ꯌꯦꯟꯁꯥꯡ ꯌꯦꯟꯁꯥꯡꯗꯤ ꯑꯍꯥꯎ ꯑꯍꯥꯎꯕ ꯄꯤꯖꯕ꯭ꯔꯥ ꯃꯔꯛ ꯃꯔꯛꯇꯗꯤ
ꯑꯦ ꯃꯔꯛ ꯃꯔꯛꯇꯗꯤ ꯍꯣꯏ ꯑꯗꯨꯕꯨ ꯑꯌꯥꯝꯕꯅꯗꯤ ꯍꯥꯎꯇꯦ
ꯑꯣ ꯑꯌꯥꯝꯕ ꯃꯇꯝꯗ ꯍꯋꯥꯏ ꯄꯤꯖꯔꯦ ꯍꯋꯥꯏꯒꯗꯥ
ꯍꯣꯏ ꯑꯗꯨ ꯆꯥꯕꯗꯒꯤ ꯄꯦꯟꯁꯦ
ꯑꯣ ꯍꯋꯥꯏꯒꯗꯥꯜ ꯌꯥꯝ ꯆꯥꯒꯗꯕꯁꯦ ꯃꯁꯛ ꯐꯖ ꯊꯣꯛꯑꯦ ꯍꯥꯏꯕꯅꯦ
ꯏꯁ
ꯦꯝꯆꯥꯁꯦꯂꯣ ꯑꯁꯤꯁ ꯃꯅꯅꯦ ꯑꯗꯨꯒꯤ ꯍꯋꯥꯏꯒꯗ ꯃꯤ ꯆꯥꯅꯤꯡꯉꯤꯅꯦ ꯆꯥꯕ ꯐꯪꯗꯧꯒꯤꯅꯦ ꯃꯤꯅꯦ
ꯍꯥꯏꯒꯦ ꯍꯥꯏꯔꯁꯨ ꯈꯔ ꯃꯤꯅ ꯊꯥꯖꯒꯗꯕꯒꯤ ꯋꯥꯗꯣ ꯍꯥꯏꯌꯣ
ꯑꯁ ꯑꯗꯨꯒꯤꯅꯦ ꯃꯌꯥꯡꯁꯦ ꯃꯤ ꯑꯗꯨ ꯆꯥꯕꯗꯒꯤꯅꯦ ꯃꯁ ꯐꯖ ꯐꯖꯕ ꯊꯣꯔꯛꯏꯗꯣ
ꯂ ꯐꯖꯅ ꯆꯥꯕ ꯍꯧꯔꯤ ꯑꯗꯨꯗꯤ
ꯎꯝ ꯆꯥꯎ ꯅꯨꯡꯗꯥꯡ ꯅꯨꯡꯗꯥꯡꯗ ꯆꯝꯐꯨꯠꯁꯨ ꯃꯍꯤ ꯊꯛꯑꯣ ꯒ꯭ꯂꯥꯁꯇ
ꯑ
ꯑꯗꯨꯏꯅꯦ ꯃꯁꯛ ꯃꯁꯛ ꯐꯖꯔꯛꯇꯣꯏꯅꯦ
ꯎꯝ
ꯐꯖꯅꯤꯡꯉꯗꯤ ꯊꯛꯄꯇꯥꯕꯅꯦ ꯑꯩꯈꯣꯏꯁꯨ ꯊꯛꯏꯅꯦ ꯐꯖꯅꯤꯡꯕꯒꯤ ꯑꯗꯨ ꯌꯥꯝ ꯊꯛꯇꯦ ꯑꯩꯗꯤ ꯌꯥꯝ ꯐꯖꯕꯅꯤꯅ ꯌꯥꯝ ꯊꯛꯇꯦ
ꯍꯩꯃꯥ
ꯌꯥꯝ ꯊꯛꯑꯗꯤ ꯊꯤꯒꯗ꯭ꯔꯥꯅ ꯑꯃꯨꯛ ꯌꯥꯝ ꯊꯛꯇꯦ
ꯑꯦ ꯅꯣꯏꯒꯨꯝꯃꯥꯏꯅ ꯋꯥꯈꯟꯁꯦ ꯈꯟꯅꯤꯡꯈ꯭ꯔꯦꯗ
ꯍꯦꯍꯦ ꯎꯝ ꯌꯥꯝ ꯊꯛꯑꯣ ꯐꯕꯅꯦ
ꯊꯛꯀꯦ ꯊꯛꯀꯦ ꯍꯣꯏ
ꯍꯣꯏ ꯉꯧꯊꯣꯔꯛꯄꯅꯦ ꯁ꯭ꯀꯤꯟꯒꯁꯦ ꯑꯁ ꯌꯥꯗ꯭ꯔꯦ ꯃꯤ ꯕꯖꯥꯔ ꯊꯣꯛꯄ ꯌꯥꯗ꯭ꯔꯦ ꯅꯨꯄꯤ ꯃꯌꯥꯝ ꯀꯦꯟꯕꯗ ꯏꯀꯥꯏꯔꯤꯅꯦ ꯃꯥꯥꯛꯁ ꯃꯥꯛꯁ ꯍꯥꯞꯄꯒ ꯆꯠꯂꯤꯅꯦ ꯑꯁꯦꯡꯕ ꯑꯁ ꯅꯪ ꯎꯗꯤ ꯅꯪꯁꯨ ꯉꯥꯎꯈꯤꯅꯤꯗ
ꯍꯣꯏ ꯍꯣꯏ ꯍꯣꯏ ꯆꯨꯝꯕ ꯃꯥꯜꯂꯦ
ꯎꯝ ꯆꯨꯝꯕ ꯃꯥꯜꯂꯦ ꯆꯨꯝꯕꯒꯤꯅꯦ ꯆꯨꯝꯕ ꯃꯥꯜꯂꯦ ꯍꯥꯏꯕ ꯌꯥꯗꯦ ꯆꯨꯝꯃꯦ ꯍꯥꯏꯒꯗꯕꯅꯦ
ꯎꯝ
ꯃꯤ ꯄ꯭ꯔꯥꯏꯝꯗꯗꯤ ꯅꯨꯄꯤ ꯃꯔꯤ ꯃꯉꯥ ꯀꯣꯏꯔꯤꯖꯥꯠꯅꯦ ꯃꯁꯛ ꯐꯖꯕꯒꯤ
ꯑꯂꯦ ꯑꯗꯨꯗ ꯐꯥꯎꯅꯤꯡꯉꯥꯏ ꯋꯥ ꯅꯠꯇꯦ
ꯍꯜꯂ ꯑꯥ
ꯃꯄꯥꯟꯗ ꯂꯩꯔꯤꯔꯣ
ꯑꯥ
ꯀꯩꯒꯤꯅꯣ ꯌꯨꯝ ꯂꯩꯇ꯭ꯔꯤꯗꯣ
ꯃꯄꯥꯟꯗ ꯌꯨꯝꯒꯤ